ꯇ꯭ꯕꯔꯣ ꯍꯥꯎ ꯈꯪꯗꯦ
ꯆꯥꯛ ꯊꯣꯡꯉꯕ꯭ꯔꯣ
ꯎꯝꯅꯤ
ꯃꯈꯣꯟꯁꯤꯡꯗꯤ
ꯏꯅꯥꯎ ꯅꯨꯄꯤꯅ
ꯑꯥ
ꯊꯣꯡꯉꯦ꯫ ꯍꯥꯏꯕꯥ ꯏꯅꯥꯎ ꯅꯨꯄꯤꯅ ꯊꯣꯡꯒꯦ ꯍꯥꯏꯕꯥ
ꯑꯣꯀꯦ ꯀꯔꯤ ꯊꯣꯡꯕꯔꯣ꯫ ꯍꯧꯖꯤꯛꯇꯤ
ꯎ ꯇꯣ ꯑꯗ ꯀꯪꯁꯣꯏ ꯊꯣꯡꯕꯥ ꯃꯥꯜꯂꯦ
ꯑꯣ ꯀꯏ ꯀꯥꯡꯁꯣꯏꯗꯤ ꯑꯣ ꯇꯥꯏꯝ ꯐꯦꯚꯣꯔꯥꯏꯠꯅꯤ ꯀꯩꯅꯣ
ꯑꯣ ꯑꯩꯗꯤ ꯊꯥꯎ ꯆꯥꯕꯁꯨꯗꯤ ꯀꯥꯡꯁꯣꯏ ꯆꯝꯐꯨꯠ ꯀꯨꯝꯕ ꯆꯥꯕꯥ ꯊꯥꯎ ꯆꯥꯅꯤꯡꯗꯦ
ꯑꯩ ꯁꯟꯁꯥ ꯑꯀꯪꯕ ꯆꯥꯅꯤꯡꯉꯦ ꯊꯣꯡꯈ꯭ꯔ ꯃꯇꯨꯡꯗ ꯊꯨꯝ ꯃꯣꯔꯣꯛ ꯐꯖꯅ ꯍꯥꯞꯄꯒ
ꯀꯪꯍꯜꯂꯦꯗꯅ ꯄꯨꯔꯥ ꯗ꯭ꯔꯥꯏ ꯑꯣꯏꯍꯟꯕꯗꯣ ꯁꯥꯏꯔꯒ ꯆꯥꯕꯗꯣ ꯆꯥꯛ ꯆꯥꯛ ꯆꯥꯕ ꯀꯥꯟꯗ ꯌꯥꯏ ꯏꯥꯟ ꯅꯤꯡꯉꯥꯏ ꯊꯕꯛꯇꯣ ꯆꯥꯅꯤꯡꯉꯤ ꯀꯨꯏꯔꯦ
ꯆꯥꯔ꯭ꯕꯣ ꯆꯥꯔꯥꯕꯣ
ꯊꯥꯔꯛꯑꯣ ꯁꯦꯝꯃꯒ
ꯀꯔꯤ
ꯁꯟꯁꯥ ꯁꯦꯝ ꯁꯟꯁꯥꯗꯨꯣ ꯊꯣꯡꯈ꯭ꯔ ꯀꯪꯍꯜꯂꯒ ꯊꯥꯔꯛꯑꯣꯕ ꯑꯩꯉꯣꯟꯗ
ꯊꯒꯦ ꯊꯥꯦ
ꯀꯩꯅꯣ ꯌꯥꯝ ꯊꯥꯔꯛꯇꯅꯤ ꯊ ꯊꯥꯔꯛꯅꯤꯡꯗꯕ ꯅ ꯊꯥꯔꯛꯀꯦ ꯊꯔꯛꯀꯦ ꯑꯗꯨꯅ ꯌꯥꯝ ꯊꯥꯔꯛꯅꯤꯡꯗꯕ ꯃꯥꯜꯂꯦꯕ ꯅꯪꯅ ꯍꯥꯏꯕ ꯃꯑꯣꯡꯗꯣ ꯌꯥꯗ꯭ꯔꯦꯕ
ꯊꯀꯦ ꯊꯒꯦ
ꯑꯆꯥ
ꯑꯩꯁꯦ ꯍꯌꯦꯡ ꯅꯠꯇ꯭ꯔꯒ ꯍꯪꯆꯤꯠ ꯂꯩ ꯌꯥ ꯊ ꯂꯩ ꯂꯩꯦ
ꯀꯥꯏꯗ
ꯍꯌꯦꯡ ꯅꯠꯇ꯭ꯔꯒ ꯍꯪꯁꯤꯀꯣ ꯑꯩ ꯑꯩꯈꯣꯏ ꯑꯩꯈꯣꯏꯗ ꯆꯠꯆꯕ ꯌꯥꯏꯌꯦ ꯍꯥꯏꯕ ꯍꯕꯒꯂꯕꯀꯣ
ꯎꯝ
ꯑꯗꯨ ꯑꯗꯨꯅ ꯑꯩꯗꯣ ꯆꯌꯦꯅꯦ ꯑꯁꯦ
ꯁꯝꯅꯦ ꯁꯝꯅꯦ
ꯌꯨꯝꯗ ꯂꯩꯕꯁꯨ ꯌꯥꯝ ꯁꯥꯕꯀꯣ ꯀꯁꯦ ꯂ ꯑꯣ ꯏꯐꯥꯎꯗ
ꯑꯁ ꯆꯥꯕ ꯌꯥꯏꯅꯦ ꯅꯪ ꯅꯠꯇ꯭ꯔꯤ ꯇꯧꯕꯤꯈꯤꯕ꯭ꯔꯣ ꯏꯝꯐꯥꯜꯗ ꯀꯧꯔꯛꯑꯗꯤ
ꯇꯕꯤ ꯀꯦ
ꯅꯪꯁꯨ ꯅꯪꯁꯨ ꯒꯋꯥꯍꯥꯇꯤꯗ ꯂꯋꯥ ꯭ꯔꯤ ꯇꯧꯕꯤꯒꯦ
ꯋꯥꯛꯀꯤꯛꯗꯤ ꯑꯩ ꯆꯠꯄ ꯍꯩꯔꯣꯏꯍꯦ
ꯆꯠꯄ ꯍꯩꯔꯣꯏ ꯍꯥꯏꯕꯤ ꯀꯩꯅꯣ
ꯏꯊꯟꯗ ꯆꯠꯄꯗꯤ ꯇꯜꯂꯦ ꯍꯩꯔꯣꯏ
ꯑꯣꯀꯦ
ꯑꯗꯨꯒꯤꯅꯦ ꯑꯩꯗꯤ ꯏꯊꯟꯗ ꯆꯠꯇꯕꯅꯤꯅ ꯍꯩꯔꯣꯏ
ꯆꯠꯄ ꯍꯩꯔꯗꯤ ꯑꯗꯨ ꯅꯪꯕꯨ ꯂꯥꯛꯀꯗ꯭ꯔꯣꯅꯦ
ꯈꯥꯎꯗꯅ ꯅꯗꯤ
ꯑ
ꯌꯥꯕ꯭ꯔꯥ ꯌꯥꯕ ꯃꯇꯥꯡ ꯂꯩꯕ꯭ꯔꯥ ꯌꯦꯡꯕ ꯇꯥꯔꯦꯗꯅ
ꯎꯝ ꯍꯅꯦ ꯍꯣꯏꯅꯦ
ꯀꯔꯤꯁꯨ ꯃꯔꯝ ꯂꯩꯇꯦ ꯍꯥꯏꯔꯗꯤ ꯂꯥꯛꯑꯣ ꯃꯔꯝ ꯑꯃ ꯂꯩꯔꯗꯤ ꯂꯥꯛꯄ ꯌꯥꯏ
ꯊꯦꯡꯅꯕ ꯂꯥꯛꯄꯗꯤ ꯃꯔꯝ ꯂꯩꯇꯕ꯭ꯔꯣ
ꯑꯗꯨ ꯃꯔꯝ ꯂꯩꯔꯗꯤ ꯍꯥꯏꯔꯗꯤꯅ
ꯑꯆꯥ ꯅꯪꯗꯤ ꯂꯥꯁ ꯁꯣ ꯑꯩꯉꯣꯟꯗ ꯂꯩꯕ ꯀꯤꯅꯤꯅꯦ
ꯎꯝ ꯀꯩ ꯀꯔꯣ
ꯎꯝ ꯀꯤꯗ꯭ꯔꯗꯤ ꯐꯔꯦ ꯅꯪꯒꯤ ꯃꯔꯨꯞꯁꯤꯡ ꯄꯨꯔꯛꯀꯦꯔꯁꯨ ꯌꯥꯏ
ꯑ ꯎ ꯇꯂꯦ
ꯪ ꯌꯦꯔꯨꯝ ꯉꯥꯎꯕꯗ ꯅꯪ ꯀꯩꯅꯣꯝ ꯍꯥꯞꯄ꯭ꯔꯥ ꯆꯅꯝ ꯇꯤꯜꯍꯧꯗꯤ ꯃꯤꯡꯈꯩꯔ ꯍꯥꯞꯇꯦ
ꯑꯥ ꯃꯥꯅꯝ ꯀꯃꯥꯏꯅ ꯍꯥꯞꯀꯅꯤ
ꯇꯤꯜꯍꯧꯗꯤ ꯃꯤ ꯃꯈꯩ ꯍꯥꯞꯄꯤꯗꯅ ꯑꯗꯣ ꯆꯅꯝꯗꯣ ꯃꯆꯥ ꯃꯆꯥ ꯃꯆꯥ ꯁ ꯁꯣꯏꯕꯗꯣ ꯍꯥꯏꯕꯗꯤ ꯄꯤꯛ ꯄꯤꯛꯅ ꯁꯣꯏꯕꯗꯣ ꯑꯗꯨꯗ ꯁꯣꯏꯗꯣꯛꯎꯒ ꯀ ꯍꯧꯖꯤꯛ ꯇꯤꯜꯍꯧꯗꯨꯁꯨ ꯃꯆꯥ ꯃꯆꯥ ꯁꯣꯏꯔꯒ ꯑꯗꯨꯝ ꯍꯥꯞꯃꯤꯟꯅꯕ ꯊꯨꯝ ꯈ꯭ꯔ ꯍꯥꯞꯀꯅꯤ ꯑꯗꯨꯝ ꯇꯧꯕꯗ ꯑꯗꯨꯝ ꯍꯥꯎꯕꯅꯦ ꯃꯅꯝ ꯅꯨꯡꯁꯤꯕꯅꯦ
ꯑꯣ ꯀꯔꯤ ꯀꯔꯤ ꯎ ꯎꯝ ꯎꯝ ꯅꯪ ꯑꯗꯨꯝ ꯆꯥꯕ꯭ꯔꯣ ꯑꯩꯗꯤ ꯈꯪꯗꯦ ꯆꯅꯝ
ꯎꯝ ꯊꯥꯕꯤꯗꯤ ꯆꯥꯕ꯭ꯔꯣ ꯔꯤꯒꯨꯂꯔ
ꯑꯗꯨ ꯆꯥꯢꯗ ꯔꯤꯒꯨꯂꯔ ꯃꯛꯇꯤ ꯆꯥꯗꯦ ꯃꯔꯛ ꯃꯔꯛ ꯇꯥ ꯆꯥꯏ ꯆꯥꯛꯀꯥ ꯍꯜꯂꯣ
ꯆꯛꯀꯥ
ꯎꯝ ꯊꯕꯤ ꯍꯥꯏꯕꯗꯤ ꯀꯔꯝꯕꯅꯣ ꯊꯕꯤ ꯊꯕꯤ ꯍꯥꯏꯅꯕꯁꯦ ꯑꯅꯤ ꯁꯨꯕꯅꯤꯅꯦ
ꯀꯩꯅꯣ ꯊꯥꯕꯤꯕꯨ ꯀꯌꯥ ꯂꯩꯕ꯭ꯔꯣ ꯀꯣꯀꯨꯝꯕꯔ ꯊꯥꯕꯤꯅꯤ ꯀꯩꯅꯣ
ꯑꯃꯗꯨꯁꯨ ꯍꯣꯏ ꯑꯗꯨꯝ ꯊꯥꯕꯤ ꯍꯥꯏꯕꯅꯦꯕ
ꯑꯋꯥ ꯊꯥꯕꯤꯔꯣ ꯑꯗꯨꯗꯤ ꯇꯣꯉꯥꯟ ꯑꯋꯥꯠꯗꯤ ꯑꯋꯥꯠ ꯊꯥꯕꯤꯅꯤꯅ
ꯍꯣꯢ ꯍꯣꯢ ꯅꯪ ꯉꯥꯝꯃꯣ
ꯆꯕꯗꯣ
ꯑꯗꯥ ꯆꯥꯕꯗꯣ
ꯎꯝ
ꯎ ꯎ ꯑꯁ ꯊꯦꯡꯅ ꯍꯧꯒꯠꯄ ꯌꯥꯝ ꯁꯥꯏꯌꯦ ꯑꯩꯗꯣ ꯉꯁꯤꯗꯤ
ꯑꯆꯥꯥ
ꯑꯗꯨꯃꯥꯢ ꯇꯧꯋꯦ ꯎꯝ ꯉꯔꯥꯡ ꯀꯩꯗꯧꯔꯒꯦ ꯏꯕꯥꯅꯤꯁꯦ ꯑꯃꯅ ꯍꯥꯏꯕ ꯅꯪꯗꯦ ꯑꯃꯅꯁꯨ ꯍꯥꯏꯕ ꯅꯪꯗꯦ ꯀꯔꯤ ꯀꯔꯤ ꯇꯧꯕꯔꯥ ꯀꯣ
ꯁꯤ ꯋꯥꯆꯦꯞꯇ ꯈꯔ ꯇꯥꯞꯄꯤꯗꯅ
ꯍꯣꯏ
ꯋꯥꯆꯦꯞꯇ ꯀꯣꯜ ꯇꯧꯕ ꯀꯥꯟꯗ ꯇꯞꯄꯒꯨꯝꯅ ꯁꯤꯗꯁꯨ ꯈꯔ ꯗꯤꯂꯦ ꯆꯠꯄ ꯑꯗꯨ ꯇꯥꯛꯞꯄꯗꯣ ꯅꯪ ꯋꯥ ꯉꯥꯡꯉꯔꯣꯏꯗ꯭ꯔꯥꯅ ꯑꯩꯅ ꯉꯥꯡ ꯊꯣꯛꯄꯀꯥꯟꯗ ꯑꯃꯨꯛ ꯉꯥꯡꯔꯛꯄ ꯅꯪꯁꯨ ꯑꯩ ꯒꯦꯞ ꯈꯔ ꯂꯩꯕꯗ ꯅꯪꯁꯨ ꯉꯥꯡꯔꯛꯄꯗ ꯑꯃꯨꯛꯀ ꯁꯨꯝ ꯇꯧꯅꯕꯗ ꯍꯥꯏꯕꯗꯤ ꯃꯔꯛꯇ ꯊꯠꯄꯒꯨꯝꯅ ꯉꯥꯡꯕꯗ ꯈꯔ ꯇꯧꯕꯩꯅꯦ ꯠꯇ
ꯎꯝ ꯅꯪꯗꯦꯕ ꯏꯕꯥꯟꯅꯤꯗꯣ
ꯑꯗꯨꯅꯤ ꯃꯤ ꯀꯅꯅꯁꯨ ꯇꯥꯟꯕꯗꯤ ꯇꯥꯟꯕꯃꯁꯨ ꯅꯠꯇꯦꯗꯀꯣ
ꯅꯗ
ꯎꯝ
ꯑꯗꯨꯅ ꯏꯕꯥꯟꯅꯤꯁꯦ ꯑꯃꯇ ꯅꯥꯪꯗꯕꯩ ꯇꯨꯞꯇ ꯇꯧꯏ
ꯍꯣꯢꯌꯦ
ꯑꯁ ꯍꯧꯖꯤꯛ ꯏꯔꯨꯔꯗꯤ ꯍꯦꯟꯅ ꯁꯥꯒꯗꯕ ꯃꯥꯜꯂꯤꯅꯦ
ꯈꯪꯗꯦ ꯁꯥꯕ ꯌꯥꯏ ꯑꯗꯣ ꯅꯨꯡꯊꯤꯟꯗ ꯑꯃꯛ ꯂꯨꯕ ꯅꯨꯡꯗꯥꯡꯗ ꯑꯃ ꯑꯃꯛ
ꯅꯨꯡꯗꯥꯡꯗꯕꯨꯗꯤ ꯂꯒꯅꯤꯗ ꯂꯣꯏꯋꯦꯗ
ꯑꯗꯨꯝ ꯑꯅꯤꯔꯛ ꯂꯨꯗꯤ ꯂꯨꯕꯅ ꯐꯅꯤ
ꯎꯝ ꯑ ꯁꯥꯕꯄꯨꯡ ꯑꯥ
ꯑꯩꯈꯣꯏꯒꯤ ꯒ꯭ꯔꯨꯞꯇ ꯃꯤꯁꯤꯡꯁꯦ ꯗꯤ ꯄꯤ ꯗꯤ ꯅꯣꯡꯃꯥꯗ ꯇꯔꯥꯔꯥ ꯑꯃ ꯆꯦꯟꯖ ꯇꯧꯏꯤ
ꯎꯝ ꯐꯖ ꯐꯖꯕ ꯍꯥꯞꯄꯅꯤꯅꯦ ꯃꯤꯁꯨ
ꯀꯔꯤꯒꯤ ꯅꯣꯏꯁꯦ ꯆꯦꯟꯖ ꯇꯧꯕ꯭ꯔꯣ ꯅꯪꯁꯨ ꯌꯥꯎꯋꯦ
ꯀꯔꯤ ꯑꯩꯗꯤ ꯑꯃ ꯍꯠꯇ ꯆꯦꯟꯖ ꯇꯧꯕꯤꯔꯕ
ꯅꯣꯡꯃꯗ ꯑꯍꯨꯝꯔꯛ ꯅꯪꯁꯨꯛ ꯑꯍꯨꯝ ꯃꯔꯛꯨꯝꯕ ꯆꯦꯟꯖ ꯇꯧꯋ ꯌꯦꯡꯉꯣ ꯉꯁꯥꯏ ꯍꯧꯖꯤꯛ ꯂꯩꯕꯗꯣ ꯉꯁꯥꯏ
ꯅꯣꯡꯃꯗ ꯍꯥꯏꯌꯦ ꯌꯥꯝ ꯌꯥꯝꯅ ꯍꯩ ꯄꯥꯁꯩꯅꯦ ꯉꯔꯥꯡ ꯈꯛꯇꯅꯦ ꯑꯩꯅ ꯑꯗꯨꯃꯥꯏꯅ ꯇꯧꯕꯤꯕꯗꯣ ꯑꯗꯨꯒꯗꯤ ꯑꯩꯅ ꯅꯨꯡꯇꯤꯒꯤ ꯇꯦꯁ ꯇꯧꯕ ꯇꯦꯇ ꯍꯥꯏꯅꯤ
ꯌꯦꯡꯁꯤ ꯌꯦꯡꯁꯤ ꯑꯌꯨꯛꯇ ꯇꯣꯉꯥꯟ ꯅꯨꯡꯊꯤꯟ ꯇꯣꯉꯥꯟ ꯅꯨꯡꯗꯥꯡ ꯇꯣꯉꯥꯟꯕꯅꯤ ꯑꯗꯣ ꯑꯍꯨꯝꯂꯛꯇꯤ ꯁꯨꯔꯦꯗꯅ
ꯑꯗꯨ ꯉꯔꯥꯡ ꯈꯛꯇꯅꯤꯅꯦ ꯑꯩꯅ ꯑꯗꯨꯃꯥꯏꯅ ꯇꯧꯕꯤꯕꯗꯣ
ꯌꯦꯡꯁꯤ ꯌꯦꯡꯁꯦ ꯉꯔꯥꯡ ꯈꯛꯇꯅꯤ ꯍꯥꯏꯔꯗꯤ ꯍꯣꯔꯦꯟ ꯌꯦꯡꯁꯤꯀꯣ
ꯌꯦꯡꯉꯣ ꯌꯦꯡꯉꯣ ꯑꯩ ꯗꯤꯄꯤ ꯌꯥꯝ ꯍꯥꯞꯇꯕꯅꯤꯗ ꯇꯣꯏꯅ
ꯎꯝ
ꯁꯥꯄ ꯇꯅꯤꯡꯗꯣ ꯌꯥꯝ ꯇꯣꯏꯅ ꯍꯥꯞꯇꯕꯅꯦ ꯑꯗꯨꯝ ꯍꯥꯞꯄꯕꯤꯗ ꯑꯗꯨꯝ ꯊꯝꯕꯤꯒꯅꯦ ꯑꯩꯗꯤ
ꯑꯣꯀꯦ
ꯅꯪ ꯁꯝꯗ ꯁꯤꯔꯝꯒꯨꯝꯕ ꯁꯤꯖꯤꯅꯕꯔꯥ ꯅꯪ
ꯁꯤꯔꯝ
ꯎꯝ
ꯁꯤꯖꯤꯟꯅꯩꯌꯦ
ꯑꯣ ꯀꯔꯝꯕꯁꯨꯗꯤꯉꯒꯣ
ꯆꯔꯝꯒꯤ ꯃꯤꯡꯁꯨ ꯀꯥꯎꯦꯗ ꯁꯝꯈꯤꯅꯤ ꯌꯦꯡꯗꯦꯗ
ꯎ
ꯏꯁꯄ꯭ꯔꯦ ꯇꯥꯏꯞꯇ ꯂꯩꯕꯗꯣ ꯃꯆꯥ ꯑꯗꯨꯒꯨꯝꯕꯅꯤ
ꯎꯝ
ꯏꯁꯄ꯭ꯔꯦꯗꯤ ꯅꯠꯇꯦꯀꯣ ꯑꯗꯨꯝ ꯀꯩꯅꯣ ꯑꯩꯈꯣꯏ ꯀ꯭ꯔꯤꯝ ꯅꯝꯃꯗ ꯊꯣꯛꯄꯗꯣ
ꯃꯗꯨꯒꯨꯝꯕꯗꯨꯗ ꯃꯗꯨꯒꯤ ꯕꯇꯣꯜ ꯇ꯭ꯔꯥꯟꯁꯄꯦꯔꯦꯟꯅꯦ ꯑꯗꯨꯒ ꯑꯩ ꯀꯣꯀꯣꯅꯠ ꯑꯣꯏꯜꯁꯨ ꯁꯤꯖꯤꯟꯅꯩ ꯍꯥꯏꯕꯗꯤ ꯁꯝꯗꯨ ꯀꯔꯤ ꯍꯥꯏꯁꯤꯔꯥ ꯌꯥꯝ ꯗ꯭ꯔꯥꯏ ꯑꯣꯏꯃꯦꯂꯗꯤ ꯀꯣꯀꯣꯅꯠ ꯑꯣꯏꯜ ꯍꯥꯞꯄꯗ ꯑꯗꯨꯝ ꯅꯨꯡꯉꯥꯏꯕ ꯖꯨꯕꯤꯒꯤ ꯊꯥꯎꯗꯣ
ꯑꯣ
ꯃ ꯁꯤꯖꯅꯏ ꯅꯇꯗꯤ ꯁꯤꯖꯅꯗꯤ ꯀ ꯀꯣꯛꯇꯨ ꯀꯩꯅꯣ ꯇꯧ ꯂꯨꯝꯃꯦꯕ ꯁꯝ ꯂꯨꯝꯃꯦꯕ ꯐꯗꯨ
ꯑꯗꯨꯝ ꯁꯤꯖꯤꯟꯅꯩ ꯃꯔꯝ ꯍꯧꯖꯤꯛ ꯗꯦꯟꯗ꯭ꯔꯥ ꯑꯗꯨ ꯀꯔꯤ ꯍꯥꯏꯕ꯭ꯔꯣ ꯂꯨ ꯂꯨ ꯀꯔꯤꯕꯥ ꯀꯥꯎꯈꯔꯦꯅꯤ
ꯂꯩꯌꯦ
ꯃꯩꯇꯩꯂꯣꯟꯗ ꯀꯔꯤ ꯍꯥꯏꯕ꯭ꯔꯣ
ꯂꯨꯄꯧ
ꯂꯨꯐꯥꯎ ꯍꯥꯏꯕ꯭ꯔꯣ ꯑꯣ ꯀꯩꯅꯣꯝꯃꯥ ꯍꯥꯏꯕꯗꯣ
ꯂꯨꯄꯧ ꯍꯥꯏꯌꯦꯅꯦ ꯀꯩꯅꯣꯝꯃ ꯍꯥꯏꯕꯅꯤ
ꯑꯩꯁꯨ ꯈꯪꯗꯦ
ꯈꯪꯗꯕꯗ ꯑꯩꯅ ꯑꯩꯅ ꯍꯥꯏꯕꯤꯕꯅꯦ
ꯎꯝ ꯃꯗꯨꯗꯣ ꯂꯩꯔꯗꯤ ꯁꯝꯗ ꯏꯔꯨꯗ ꯊꯥꯔꯇꯤ ꯃꯤꯅꯤꯠꯁ ꯄꯨꯡꯈꯥꯏꯒꯤ ꯃꯃꯥꯡꯗ ꯑ ꯀꯣꯀꯣꯅꯠ ꯑꯣꯏꯜꯗꯣ ꯍꯥꯞꯄꯒ ꯇꯤꯡ ꯃꯁꯥꯁ ꯇꯧꯕ ꯇꯥꯏꯞꯇꯅꯦ ꯇꯤꯡꯕꯒꯨꯝꯅ ꯀꯃꯥꯏꯅ ꯍꯥꯏꯁꯤꯔꯣ ꯑꯗꯨꯒ ꯂꯨꯊꯣꯛꯀꯅꯤ ꯑꯗꯨꯒ ꯑꯗꯨꯝ ꯅꯨꯡꯉꯥꯏꯔꯦ
ꯍꯣꯏꯅꯦ
ꯖꯨꯕꯤ ꯊꯥꯎꯗꯣ ꯐꯗ꯭ꯔꯣ ꯅ ꯅꯣꯏꯁꯨ ꯁꯤꯖꯤꯟꯅꯔꯝꯅꯤꯗ
ꯑ ꯑꯩ ꯌꯥꯝ ꯇꯣꯏꯅ ꯁꯤꯖꯤꯟꯅꯗꯦ
ꯑꯣꯀꯦ
ꯑꯩꯗꯤ ꯁꯤ ꯍꯦꯔ ꯁꯤꯔꯝ ꯑꯣꯏꯅꯥ ꯁꯤꯖꯟꯅꯩ
ꯅꯨꯄꯤ ꯑꯩꯈꯣꯏꯗꯤ ꯀꯩꯅꯣ ꯇꯧꯋꯤꯗꯅ ꯁꯦꯝꯄꯨ ꯁꯝ ꯐꯖꯅ ꯍꯥꯞꯄꯦ ꯑꯗꯨꯒ ꯀꯟꯗꯤꯁꯅꯔ ꯍꯥꯏꯕ ꯍꯥꯞꯄꯦ ꯑꯗꯨꯒ ꯁꯦꯔꯝꯁꯨ ꯖꯥꯠ ꯑꯅꯤ ꯑꯍꯨꯝ ꯁꯤꯖꯤꯟꯅꯩ ꯑꯗꯨꯒ ꯁꯝꯒꯤ ꯄꯥꯔꯐ꯭ꯌꯨꯝ ꯁꯝꯒꯤ ꯄꯔꯐ꯭ꯌꯨꯝꯗꯨꯕꯨ ꯀꯟꯗꯤꯁꯅꯔꯗ ꯊꯣꯛꯄ꯭ꯔꯥ ꯁꯦꯔꯝꯗ ꯊꯣꯛꯄ꯭ꯔꯥ ꯈꯪꯗꯦꯅꯦ
ꯈꯪꯗꯦ ꯑꯩꯗꯤ ꯌꯨꯁ ꯇꯧꯗꯦ
ꯀꯟꯗꯤꯁꯅꯔ ꯍꯥꯞꯇꯕ꯭ꯔꯣ
ꯀꯟꯗꯤꯁꯅꯔꯗꯤ ꯍꯥꯞꯄꯦ ꯑꯗꯨ ꯁꯝꯒꯤ ꯄꯔꯐ꯭ꯌꯨꯝ
ꯃꯅꯝ ꯃꯅꯝ ꯅꯨꯡꯁꯤꯕ ꯊꯣꯛꯄꯗꯣ ꯀꯟꯗꯤꯁꯅ ꯑꯣꯏꯔꯝꯕ ꯌꯥꯏ
ꯅꯪ ꯌꯥꯝ
ꯅꯨꯄꯤꯗꯤ ꯃꯅꯝ ꯃꯅꯥꯛꯇ ꯂꯥꯛꯄ ꯀꯥꯟꯗ ꯁꯝꯒꯤ ꯃꯅꯝꯗꯤ ꯑꯗꯨꯝ ꯈꯪꯉꯤꯗꯕ ꯅꯨꯄꯥꯁꯤꯡꯁꯨ ꯑꯗꯨꯝ
ꯐꯌꯦꯟꯗꯥ
ꯑꯩꯈꯣꯏ ꯐꯤ ꯁꯨꯕ ꯀꯥꯟꯗ ꯐꯦꯕ꯭ꯔꯤꯛ ꯀꯟꯗꯤꯁꯅꯔ ꯍꯥꯞꯄ ꯀꯥꯟꯗ ꯃꯅꯝ ꯅꯨꯡꯁꯤꯕꯒꯨꯝꯅ ꯁꯝꯖꯨ ꯂꯩꯕ ꯑꯗꯨꯝ ꯂꯩꯌꯦꯗ ꯑꯗꯨꯅꯦ
ꯑꯗꯨꯗꯤ ꯍꯧꯖꯤꯛ ꯅꯪ ꯀꯩ ꯇꯧꯒꯦꯔꯣ ꯁꯤ ꯂꯣꯏꯔꯗꯤ
ꯑꯩ ꯂꯣꯏꯔꯗꯤ ꯑꯥꯟꯗꯤ ꯀꯣꯏꯗ ꯆꯠꯄ ꯌꯥꯏ ꯆꯠꯇꯕ ꯌꯥꯏ
ꯑꯣꯀꯦ ꯉꯁꯤꯁꯦ ꯃꯣꯏ ꯑꯣꯐ ꯂꯩꯔꯝꯒꯅꯤꯅ
ꯑꯥ ꯑꯗꯨꯝ ꯆꯠꯄꯅꯦ ꯑꯗꯨ ꯌꯨꯝꯗ ꯁꯥꯏꯌꯦꯕ ꯌꯥꯝꯅ ꯑꯗ ꯑꯩꯅ ꯊꯕꯛ ꯂꯩꯕꯗ
ꯃꯣꯖꯦ ꯅꯪꯒꯤ ꯑꯟꯇꯤꯁꯨ ꯊꯕꯛ ꯇꯧꯋꯦ ꯃꯥꯒꯤ ꯅꯨꯄꯥꯁꯨ ꯊꯕꯛ ꯇꯧꯋꯦ ꯍꯥꯏꯔꯗꯤ ꯑꯦꯁꯤ ꯀꯔꯤ ꯍꯥꯞ ꯐꯠꯇꯕ꯭ꯔꯣ
ꯈꯪ ꯑꯃꯗꯤ ꯂꯩꯌꯦꯕ ꯑꯗꯨ ꯌꯥꯗꯕ꯭ꯔꯥ ꯈꯪꯗꯦ
ꯎꯝ
ꯏ ꯌꯥꯗ ꯑꯗꯨꯦ
ꯑꯦꯁꯤ ꯑꯦꯁꯤ ꯍꯥꯞꯄ ꯇꯥꯕꯅꯤꯅꯦ ꯑꯩꯥꯏꯕꯨꯗꯤ ꯊꯕꯛ ꯇꯧꯔꯗꯤ ꯑꯦꯁꯤꯗꯤ ꯑꯗꯨꯝ ꯍꯥꯞꯀꯅꯤꯗ
ꯍ